ꯇꯥꯕꯤꯔꯔꯕꯥꯎ
ꯇ ꯃꯤ
ꯑ ꯅꯪ ꯀꯩꯅꯣ ꯇꯧꯧꯕꯗꯣ ꯆꯦꯛ ꯇꯧ ꯗꯦꯁꯕꯣꯔꯗꯠꯇ ꯆꯪꯉꯒ ꯆꯦꯛ ꯇꯧ ꯌꯥꯕꯅꯦ ꯑꯗꯨꯣ ꯅꯪ ꯌꯦꯡꯕ꯭ꯔꯣ ꯑꯦꯛꯁꯦꯞ ꯇꯧꯕ꯭ꯔꯥ ꯇꯧꯗꯕ꯭ꯔꯥ ꯑꯗꯣ ꯍꯥ
ꯌꯥꯗꯕ ꯃꯥꯂꯕ
ꯍꯣꯏ ꯃꯦꯅ꯭ꯌꯨ ꯆꯪꯉꯒ ꯗꯤꯁꯕꯣꯔꯠꯇ ꯆꯪꯉꯒ ꯀꯩꯅꯣ ꯖꯦꯅꯦꯔꯦꯠ ꯀꯩꯅꯣꯃ ꯊꯥꯕꯅꯦ ꯑꯗꯨꯗ ꯇꯛ ꯅꯝꯃꯒ ꯊꯣꯛꯂꯛꯄꯅꯤꯗ ꯃꯤ ꯇꯕ ꯇ ꯌꯥꯕ ꯌꯦ
ꯁꯤꯗ ꯁꯤꯗ ꯁꯤꯔꯨꯔꯒ ꯇꯧꯔꯒꯦ ꯑꯇꯩ ꯀꯦꯞꯇ ꯀꯣꯜ ꯂꯩꯔꯤꯉꯥꯟꯗ ꯑꯇꯣꯞꯕꯨ ꯍꯟ ꯌꯥꯗꯦ
ꯅꯠꯇꯦ ꯑꯗꯨꯗꯣ ꯒꯜꯂꯣ ꯑꯗꯨ ꯁꯤ ꯁꯤ ꯁꯤꯗꯤ ꯁꯤꯗꯗꯤ ꯄ ꯀꯩꯅꯣ ꯇꯧꯔꯗꯗꯤ ꯁꯤ ꯌꯦꯡꯉ ꯂꯣꯏꯔꯒ ꯌꯦꯡꯉꯣ ꯑꯗꯨ ꯑꯩ ꯂꯣꯏꯔꯦ ꯍꯥꯏꯔꯛꯀꯦ
ꯍ
ꯆꯠ ꯆꯥꯔꯕ
ꯆꯔꯦ
ꯀꯃꯤꯦꯜ ꯇꯔꯣ
ꯆꯥꯟꯗꯅꯤ
ꯆꯥꯛꯁꯦ ꯅꯣꯏꯁꯤ ꯑꯣꯏꯔꯕ
ꯎꯝ ꯑꯩꯈꯣꯏ ꯁꯤꯁꯨ ꯍꯜꯂꯛꯇ꯭ꯔꯤ ꯀꯔꯝ ꯀꯥꯟ ꯆꯥꯔꯥ ꯀꯔꯝ ꯀꯥꯟ ꯂꯣꯏꯁꯟꯗꯣꯗ
ꯆꯥꯛꯇꯤ ꯊꯣꯡꯉꯕ ꯑꯣꯖꯥ
ꯑꯥꯗꯤ ꯆꯥꯛꯁꯨ ꯊꯣꯡꯗ
ꯑꯗꯨ ꯍꯟꯖꯥꯡ ꯍꯥꯎꯗꯣꯔꯤꯅꯦ
ꯍꯥꯎꯗꯔꯝ
ꯑꯦ ꯑꯗꯨꯒ ꯖꯣꯂꯤꯟꯁꯟꯅ ꯑꯃ ꯀꯩꯅꯣ ꯊꯥꯔ ꯀꯩꯅꯣꯒꯤ ꯃꯦꯟꯔꯤꯠꯀꯤ ꯑꯦꯠꯁꯀꯤ ꯑꯃ ꯊꯥꯏꯗꯣ ꯃꯣꯏ ꯁꯤ ꯑꯣꯏꯗꯣꯏ ꯅꯠꯇ꯭ꯔꯣ
ꯃꯦꯟ ꯐꯤꯠꯀꯤꯔꯣ ꯃꯦꯟ ꯐꯤꯠꯀꯤꯗꯤ ꯑꯩꯈꯣꯏ ꯃꯤ ꯏꯃꯒꯤ ꯑꯣꯏꯗꯣꯏꯅꯤ
ꯍꯥꯥ
ꯅꯦꯝ ꯐꯤꯀꯤꯗꯤ ꯌꯥꯝꯦꯝ ꯌꯨꯒꯤ ꯑꯣꯏꯗꯣꯏꯅꯦ
ꯑꯗꯨ ꯃꯦꯟ ꯐꯤꯠꯀꯤꯗꯣ ꯑꯗꯣ ꯃꯣꯏꯁꯤ ꯅꯠꯇ꯭ꯔꯕ ꯑꯃ ꯂꯥꯏꯛ ꯔꯤꯄꯣꯁ ꯇꯧꯔꯝꯃ
ꯃꯆꯦ ꯅꯠꯇ ꯃꯦꯗꯤ ꯐꯃꯔꯕꯤꯔꯣꯑꯣ
ꯃꯥꯅꯕꯤ ꯍꯧꯖꯔꯝ ꯎꯝ ꯀꯩ ꯌꯥꯥꯟꯗꯣꯏꯅꯣ ꯀꯩꯅꯣ ꯍꯧꯁꯦ ꯐꯥꯏꯅꯦꯜ ꯅꯨꯃꯤꯠꯁꯦ ꯅꯠꯇꯦ ꯑꯩꯅ ꯍꯥꯏꯗꯤ ꯅꯠꯇꯦ ꯑꯩꯈꯣꯏ ꯍꯥꯏꯕꯅꯦ ꯐꯅꯅꯃꯤꯇ ꯖꯣꯂꯅ ꯃꯖꯥ ꯅꯨꯡꯉꯥꯏꯈꯔꯣ ꯅꯨꯃꯤꯠꯠꯇꯨꯗꯩ ꯀꯥꯡꯁꯤꯩꯠꯇ ꯀꯩꯅꯣꯅ ꯗꯌꯥꯅ ꯀꯩꯅꯣ ꯍꯥꯏꯕꯗ ꯑꯗꯨꯣ ꯂꯤꯅ ꯍꯥꯏꯕꯗ ꯃꯣꯏ ꯄ꯭ꯔꯣꯖꯦꯛꯇꯔꯗꯣ ꯃꯣꯏ ꯁ꯭ꯀꯨꯜꯗꯒꯤ ꯂꯧꯊꯣꯛꯎꯗꯨꯅꯦ ꯑꯩꯌꯦꯦ ꯃꯣꯏ ꯕꯥ ꯃꯣꯏ ꯁ꯭ꯀꯨꯜꯗꯒꯤ ꯆꯠꯂꯒ ꯂꯧꯗꯨꯅꯦ꯭ꯔꯦꯛꯇ꯭ꯔꯦꯛꯇ ꯑꯗꯨ ꯂꯧꯔꯒ ꯃꯥꯏꯖꯣꯂꯤꯡꯒꯤ ꯑꯃ ꯑꯩꯈꯣꯏ ꯆꯥꯛ ꯆꯥꯕ ꯀꯥꯗꯣ ꯑꯗꯨꯗ ꯇꯧꯗꯦꯌꯦ ꯑꯗꯨ ꯃꯌꯥꯝ ꯂꯥꯎꯑꯣꯕ ꯈꯣ ꯭ꯔꯥꯟꯗꯦꯗ ꯑꯃ ꯌꯦꯡ ꯌꯦꯡꯅ ꯈꯛ ꯌꯥꯏꯌꯦꯦ ꯕ꯭ꯔꯥꯟꯗꯦ ꯅꯠꯇ꯭ꯔꯁꯨ ꯅꯍꯎꯒ ꯑꯗꯨꯃꯥꯏꯅ ꯀꯩꯅꯣꯗꯣ ꯆꯍꯨꯝꯒꯤꯗꯣ ꯑꯗꯨ ꯑꯨꯝ ꯂꯧꯔ ꯌꯥꯔꯦ ꯀꯩꯅꯣ
ꯑ ꯀꯩꯅꯣ ꯍꯥꯏꯗꯤ ꯀꯥꯟꯗꯤ ꯏꯊꯛꯇꯗꯤ ꯃꯣꯏ ꯀꯩꯅꯣꯗꯨꯅꯤꯅ ꯇꯥꯡꯉꯦ ꯌꯥ
ꯑꯦ
ꯑ ꯃꯣꯏ ꯀꯩꯅꯣꯗꯨꯅ ꯍꯦ ꯇꯥꯡꯉꯦꯕ ꯃꯣꯏ ꯁꯣꯐ ꯗ꯭ꯔꯤꯡ ꯃꯥꯟꯕꯗꯨꯅ ꯑꯩꯈꯣꯏꯗꯨꯗꯒꯤ ꯉꯥꯎꯕ ꯨ ꯉꯥꯎꯇ ꯑꯩꯈꯣꯏꯗꯨꯅ ꯑꯩꯈꯣꯏꯗꯨꯅ ꯑꯩꯈꯣꯏ ꯀꯌꯥꯅꯣ ꯊꯛꯏꯗ ꯋꯥꯠꯂꯣꯏꯔ
ꯂꯩ ꯂꯩ ꯃꯔ ꯃꯥꯊ ꯋꯥꯔ ꯌꯥꯝ ꯀꯧ
ꯑꯗꯨꯅꯁꯨ ꯍꯦꯟꯅ ꯀꯤꯛꯇꯤ ꯑꯗꯨꯅꯁꯨ ꯅꯨꯡꯉꯥꯏꯕ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
ꯄꯨꯡ ꯕꯥꯔꯨ ꯕꯥꯔꯨ ꯑꯃꯗꯒꯥꯁ ꯂꯥꯎꯒꯧꯅ ꯇꯧꯔꯒ ꯒꯣꯜꯒꯦ ꯈꯂꯣ ꯈꯂꯣꯁꯨ ꯅꯠ ꯃꯅꯤ
ꯍ
ꯋꯥꯈꯜꯗ ꯁꯨꯝ ꯁꯥꯒꯠꯂꯔꯒ
ꯎꯝ ꯎꯝ ꯎꯝ ꯎꯝ ꯊꯧꯔ ꯊꯧ
ꯅꯪꯒꯤꯇꯔꯚ ꯍꯥꯏꯔꯣ
ꯍꯥꯏ
ꯑ ꯃꯗ ꯑꯩ ꯉꯁꯥꯏ ꯌꯥꯝꯃꯤꯗ ꯀꯣꯜ ꯇꯧꯔꯒ ꯑꯩꯁꯤ ꯇ꯭ꯔꯥꯟꯖꯦꯛꯁꯟꯒꯤ ꯀꯩꯅꯣꯁꯦ ꯑ ꯀꯃꯥꯏꯧ ꯀꯃꯥꯏ ꯇꯧꯒꯩꯅꯣ ꯃꯁꯥꯝꯊꯟꯗ ꯑꯗꯨꯝ ꯀꯩꯅꯣ ꯇꯧꯒꯅꯤ ꯍꯥꯏꯗꯤ ꯑꯍꯥꯟꯕꯩꯗꯤ ꯑꯍꯥꯟꯕꯩ ꯇ꯭ꯔꯥꯟꯖꯦꯛꯁꯟꯕꯨꯗꯤ ꯑꯩꯅ ꯇꯧꯖꯔꯦꯗꯅ ꯑꯗꯨ ꯍꯥꯏꯗꯤ ꯑꯀꯣꯟꯕꯒꯤ ꯀꯩꯀꯥꯁꯤꯗꯤ ꯑꯋꯥꯠꯄ ꯇꯔꯦ ꯍꯟꯗꯗꯤ ꯃꯁꯥ ꯃꯊꯟꯇ ꯑꯗꯨꯝ ꯄꯦꯃꯦꯟ ꯂꯥꯛꯀꯅꯤ ꯈꯣꯠꯀꯅꯤ ꯑꯗꯨꯃꯥꯏꯅ ꯍꯥꯏꯔꯛꯑꯦ
ꯎꯝ
ꯑꯁꯤꯒꯨꯝꯕ ꯇ꯭ꯔꯥꯟꯖꯦꯛꯁꯟꯗꯣ ꯑꯩ ꯁꯨꯃꯥꯏꯅ ꯀꯩꯅꯣ ꯇꯧꯅꯤ ꯈꯪꯖꯔꯝꯃꯗꯤ ꯇ꯭ꯔꯥꯟꯖꯦꯛꯁꯟ ꯇꯧꯗꯕꯤ ꯊꯝꯖꯤꯜꯂꯒ ꯑꯩ ꯀꯩꯅꯣ ꯑꯩꯅ ꯍꯣꯁ ꯄꯥꯏꯔꯒ ꯀꯣꯟꯅꯥꯏ ꯂꯣꯏ ꯁꯨꯃꯥꯏ ꯂꯣꯏꯔꯄꯖꯥꯅꯤ ꯑꯃꯨꯛꯇ ꯇ꯭ꯔꯥꯟꯖꯦꯛꯁꯟ ꯇꯧꯅꯕ
ꯎꯝ ꯁꯍꯤ ꯄꯥꯏ ꯀꯝ ꯀꯅꯤ ꯌꯥꯗꯤꯖꯅ
ꯑꯩ ꯁꯤꯒꯤꯗꯤ ꯍꯥꯏꯌꯦꯅ ꯀꯔꯤꯝ ꯈꯟꯗ꯭ꯔꯦꯕ ꯊ꯭ꯔꯤ ꯍꯥꯏꯗꯤ ꯆꯥꯝꯔꯤꯗꯣ ꯐꯣꯔ ꯍꯟꯗ꯭ꯔꯦꯗ ꯁꯝꯊꯤꯡ ꯐꯣꯔ ꯍꯟꯗ꯭ꯔꯦꯗ ꯑꯗꯨꯃꯥꯏꯅ ꯐꯪꯕꯅꯤ ꯑꯃ ꯇꯦꯞꯀꯤꯗꯣ ꯑꯦꯛꯁꯦꯞ ꯑꯃꯈꯛꯇꯪ ꯇꯧ ꯂꯩꯔꯝꯃꯦꯕ ꯑ ꯇꯧꯔ ꯑꯗꯨ ꯇꯦꯛꯄꯗꯁꯨ ꯂꯨꯄꯥ ꯑꯗꯨꯝ ꯇꯨ ꯋꯥꯟ ꯍꯟꯗ꯭ꯔꯦ ꯐꯣꯔ ꯍꯟꯗ꯭ꯔꯦꯠ ꯃꯌꯥꯝꯃꯨꯛꯇꯤ ꯑꯗꯨꯝ ꯌꯥꯎꯔꯦꯕ
ꯎꯝ
ꯑꯥꯏ ꯇꯦꯛꯄꯤꯗꯨꯁꯨ ꯀꯣꯜ ꯑꯍꯨꯝꯂꯛ ꯁꯥꯟꯅꯗ ꯋꯥꯠꯂꯤ ꯑꯍꯨꯝ ꯁꯥꯟꯅꯕꯗꯨꯗ ꯄꯩꯁꯥꯗꯤ ꯑꯗꯨꯝ ꯐꯪꯍꯜꯂꯅꯤ ꯅꯪ ꯋꯥꯔꯤ ꯈꯔ ꯉꯥꯡꯅꯤ ꯅꯩ ꯁꯛ ꯃꯥꯟꯕ ꯅꯪ ꯑꯗꯨꯃꯥꯏꯅ ꯇꯧꯔ ꯅꯪ ꯍꯣꯏ ꯈꯣꯡꯒꯧꯅ ꯃꯈꯣꯏ ꯌꯥ ꯌꯥꯁꯦ ꯆꯠ
ꯑ ꯇꯥꯏꯥꯏ
ꯒꯤꯇꯔ ꯐꯣꯡꯣꯟ ꯀꯥꯟꯝ ꯒꯤꯇꯔ ꯐꯣꯡꯣꯟ ꯀꯝ ꯇꯣ
ꯑ ꯍ ꯃꯥ ꯃꯩꯗꯥ ꯊꯋꯥ ꯃꯤꯆ ꯀ
ꯇꯥꯔꯤ ꯆꯩꯕ ꯇꯥꯔꯦꯗ ꯄꯔꯤꯖꯦ ꯁꯩꯗ ꯇꯥꯏ ꯑ ꯐꯖꯅ ꯐ ꯆꯥꯂꯣꯏꯁꯦ ꯇꯥꯑꯒꯦ
ꯑꯩꯦ ꯍ ꯀꯦ
ꯅꯨꯄꯤ ꯅꯨꯄꯤꯅ ꯍꯨꯟꯗꯣꯛꯄꯤꯔꯝꯕ ꯌꯥ ꯑꯩ ꯃꯁꯛꯇꯣ
ꯀꯣꯏꯈꯦ ꯇꯜꯂꯦꯅꯦ ꯍꯥꯏꯏ
ꯅꯠꯇꯦ ꯅꯠꯇ ꯍꯧꯖꯤꯛꯇꯤ ꯍꯧꯖꯤꯛꯇꯀꯤ ꯎꯕꯒ ꯅꯨꯄꯤ ꯍꯪꯊ ꯋꯥꯅ ꯇꯧꯔꯛꯑꯅꯤꯗ
ꯑꯁ ꯑꯩ ꯃꯣꯏꯃꯥꯡꯗ ꯃꯥꯏ ꯎꯠꯄ ꯀꯥꯏꯔ‌ꯦꯅ‌ꯦ
ꯀꯩꯅꯣ ꯇꯌꯥ ꯇꯌꯥꯏꯗꯨꯅ ꯅꯉꯣꯟꯗ ꯅꯍꯥꯟꯃꯤꯁꯦ ꯊꯥꯔꯛꯑꯌ‌ꯦ ꯑꯦꯁꯇꯔꯗ
ꯍꯣꯏ
ꯕꯂꫭꯛ ꯍꯥꯡꯉꫭ ꯈꯣꯠꯂꯒ ꯑꯗꯨ ꯃꯥꯏ ꯃꯥꯏ ꯗꯤꯄꯤꯗꯨꯅ ꯇꯌꯥꯔ ꯊꯕ ꯇꯥꯏꯔꯒꯦꯅ ꯈꯜꯂꯔ ꯑꯁ ꯀꯩꯝ ꯀꯩꯅꯣ ꯇꯧꯔꯣꯏ ꯈꯣꯠꯂꯔꯣꯏ ꯈꯪꯗ ꯒ꯭ꯌꯥꯟ ꯇꯥꯗꯦ ꯑꯃꯗꯨꯅ ꯑꯩꯁꯨ ꯒ꯭ꯌꯥꯟ ꯇꯥꯗꯦ ꯑꯃꯗꯨꯅ ꯑꯃꯗꯨꯅ ꯀꯩꯅꯣ ꯇꯧꯋꯤ ꯄꯨꯔꯥ ꯅꯤꯡꯕ ꯀꯥꯏꯔꯕ ꯇꯥꯏꯞꯇ ꯑꯃꯖꯤꯅ ꯈꯪꯗꯦ ꯑꯃꯁꯤꯅ ꯀꯔꯤ ꯈꯜꯂꯤꯅꯣ ꯒ꯭ꯌꯥꯟ ꯇꯥꯗꯦ
ꯀꯩꯅꯣ ꯌꯨꯖꯔꯅꯦꯝꯗꯣ ꯗꯥꯏ ꯗꯥꯏꯂꯤꯌꯥꯟ ꯍꯥꯏꯕ ꯗꯥꯏꯂꯤꯌꯥꯟ
ꯅꯪꯗꯤ ꯌꯥꯝꯅꯕꯨ ꯈꯪꯎꯝꯃꯤꯅ‌ꯦ
ꯈꯪꯗ ꯌꯥꯗꯕ ꯑꯩꯉꯣꯟꯗ ꯂꯣꯟꯀꯦ ꯐꯅꯥ ꯂꯣꯜꯂꯁꯨ ꯅꯣꯡ ꯅꯤꯅꯤ ꯃꯉꯥꯏ ꯗꯤ ꯑꯗꯨꯝ ꯗꯥꯏꯔꯤꯌꯥꯅ ꯗꯤ ꯋꯥꯏ ꯗꯤ ꯑꯦ ꯑꯥꯏ
ꯗꯤ ꯑ‌ꯦ ꯏꯥꯏ
ꯗꯕꯜ ꯑꯦꯜ ꯑꯥꯏ ꯑꯦ ꯑꯦꯟ
ꯗꯕꯜ ꯑꯦꯜ ꯑꯥꯏ ꯑꯦ ꯑꯦꯟ ꯗꯥꯏꯂꯤꯌꯥꯟ
ꯑꯣ ꯀꯥꯀꯤ ꯕꯍꯥꯔꯅꯤ ꯑꯗꯨ ꯑꯣꯏꯔꯁꯨ
ꯐꯣꯂꯣ ꯕꯥꯏ ꯁꯤ ꯌꯥꯝꯝ ꯂꫭꯡꯖꯝꯖ‌ꯦ ꯑꫭꯏꯗꫭꯏꯅ‌ꯦꯕ
ꯎꯝ
ꯑꯥꯏ ꯏꯤꯁ ꯃꯥꯗꯤ ꯃꯥꯗꯤ ꯅꯩꯕꫭ ꯃꯥꯗꯤ ꯑꯅꯩꯕ ꯑꯃ ꯇꯧꯔꯝꯃꯦꯅꯦ
ꯑꯗꯨꯅ‌ꯦ ꯁꯤ ꯑꯣꯀꯒꯤ ꯕꯥ ꯍꯥꯅꯦꯕ ꯅꯩꯗꯤ ꯅꯩ
ꯑꯗꯨꯝ ꯌꯥ ꯏꯗ
ꯌꯥꯏ ꯑꯗꯨꯅꯤ ꯅꯨꯄꯤꯒꯁꯤ ꯂꯣꯏ ꯂꯧꯊꯣꯛꯄꯤꯒꯊꯧꯔꯃꯤꯅꯤ ꯃꯥꯁꯦ ꯃꯥꯅꯦ
ꯃꫭꯏ ꯆꯤꯡꯁꯤꯗꯤ ꯆꯤꯡꯖꯤ ꯀꯔꯤꯒꯤ ꯆꯤꯡ ꯑꯣꯏꯖꯥꯠꯅꯣ
ꯑꯗꯨꯗꯤ ꯊꯤꯔꫭꯗꯅ
ꯃꯣꯏꯒꯤ ꯆꯤꯡꯅꯤꯖꯤ ꯀꯔꯤ ꯆꯤꯡ ꯑꯣꯏꯖꯥꯠꯅꯣ ꯑꯝꯇ ꯈꯪꯅꯤꯡꯈ꯭ꯔꯦꯗ
ꯅꫭꯕꯤꯟ ꯀꯥꯗꫭ ꯌ‌ꯦꯡꯑꫭ ꯅꯨꯄꯤ ꯀꯩꯁ ꯂꯣꯏ ꯂꯧꯊꯣꯛꯈ꯭ꯔꯦ ꯃꯅꯥ ꯇꯩꯁꯦ ꯑꯁ
ꯃꯥꯥꯏꯒꯤꯔ ꯁ꯭ꯃꯒꯤꯔꯥ
ꯑ ꯑꯣ ꯁꯔꯃꯁꯤꯗꯤ ꯍꯥꯄꯝꯃꯤꯌꯦ
ꯍꯥꯀꯤꯡ ꯂꯉꯥ ꯊꯦꯜ ꯂꯉꯥ ꯊꯦꯜꯁꯦ ꯇꯜꯂꯦꯗ ꯂꯪꯉꯥ ꯊ‌ꯦꯜꯖ‌ꯦ ꯁꯥꯡꯃꯜꯂꯤꯗ ꯑꯩ ꯑꯗꯨ ꯑꯩ ꯑꯗꯨ ꯁꯨꯃꯥꯏꯅ ꯃꯣꯏꯁꯦ ꯍꯣꯏ ꯆꯠꯄꯁꯨꯁꯨ ꯆꯠꯆꯔꯝꯅꯤ ꯑꯗꯨꯏꯁꯨ ꯑꯩ ꯀꯩꯅꯣ ꯇꯧꯗꯦꯅ ꯇꯜꯂꯤꯅ ꯁꫭꯝꯒꯤ ꯁꯨꯃꯥꯏꯅ ꯆꯠꯂꯒ ꯅꯨꯄꯥꯒ ꯌꯥꯎꯕꯗꯤ ꯏꯁꯥꯗ ꯏꯁꯥꯗ ꯏꯁꯤꯡ ꯑꯃ ꯆꯤꯡꯅꯩ ꯀ
ꯌꯥꯗꯦꯕ
ꯑ ꯌꯥꯔ‌ꯦ ꯑꯩ ꯌꯥꯔ‌ꯦ ꯍꯥꯏꯀꯤꯡ ꯂꯉꯥ ꯊ‌ꯦꯜꯖ‌ꯦ
ꯑ ꯎꯝ ꯇꯠꯁꯤ
ꯗꯤꯑꯦꯝ ꯁꯥꯇ꯭ꯔꯅꯦ ꯗꯤꯑꯦꯝ ꯁꯥꯇ꯭ꯔ ꯑ
ꯑꯗꯨꯅꯤ ꯃꯥ
ꯁꯌꯥ ꯁꯣꯝꯗꯅ ꯅꯔꯤꯁꯤꯒ ꯉꯥꯏꯈꯣꯀꫭ ꯂꯥꯏꯛ ꯕꯥꯏ‌ ꯄ꯭ꯔꯤꯇꯤ ꯁꯅꯥ ꯀꯅꯥꯅꯣ ꯄ꯭ꯔꯤꯇꯤ ꯁꯅꯥꯁꯦ ꯀꯅꯥꯅꯣ ꯑꯩꯒ ꯐ꯭ꯔ‌ꯦꯟ ꯑꫭꯏꯗꫭꯏꯔꯣ ꯍꯩ ꯅꯠꯇ‌ꯦ ꯑꯣꯏꯗꯣꯏꯗ ꯁꯨꯝ ꯀꯕꯨꯏ ꯌꯦꯇꯥꯔ ꯅꯠꯇꯦꯗ ꯝ ꯊ
ꯇꯧꯔꯣꯏ ꯇꯧꯔꯣꯏ ꯃꯥ ꯃꯥ ꯍꯟꯗꯛꯀꯤꯤꯦꯠ ꯄ꯭ꯔꯥꯏꯚꯦꯠꯇ ꯄ꯭ꯔꯦꯃ ꯇꯩꯁꯦ
ꯑꯣ ꯍ ꯍꯧ ꯄ ꯁꯤꯁꯄꯦꯒꯅꯦ ꯅꯦꯕ ꯑꯣ ꯃꯥꯇ ꯑꯣ ꯍꯟꯗꯛꯇꯤ ꯃꯁꯥꯅꯕꯨꯛ ꯈꯣꯏꯗꯥꯖꯔꯖꯥꯠꯅ ꯈꯪꯗꯦꯅꯦ
ꯈꯣꯏꯗꯥꯖꯔꯝꯃꯅꯤ
ꯌꯦꯡꯉ ꯑꯁ ꯌꯦꯡꯉꯖꯅ ꯂꯣꯏꯔꯒ ꯑꯦ ꯃꯥꯁꯦ ꯀꯥꯟꯁꯦ ꯃꯥ ꯐꯔꯛ ꯇꯥꯔꯛꯇꯣꯔꯤꯅꯤ ꯑꯗꯨꯗꯤ ꯒꯦꯝꯒꯁꯦ ꯁꯥꯟꯅꯖꯩ ꯍꯥꯏ ꯃꯇꯝꯗ ꯅꯨꯃꯤꯗꯥꯡꯗꯤ ꯑꯃꯨꯛ ꯈꯜꯂꯦ ꯍꯧꯖꯤꯛꯄꯨꯗꯤ
ꯎꯝ ꯍꯥꯟꯅꯁꯨ ꯃꯥꯡꯉꯦ ꯍꯥꯏꯗꯣ ꯐꯠ ꯐꯠ
ꯍꯧ ꯍꯧꯖꯤꯛ ꯍꯧꯖꯤꯛ ꯐꯥꯎꯗꯤ ꯍꯥꯏꯡꯈꯥꯏ ꯌꯥꯛꯀꯅꯤ ꯋꯥꯔꯤꯁꯦ ꯁꯨꯝ ꯄꯨꯁꯤꯜꯂꯛꯑꯀꯥꯟꯗ ꯃꯥ ꯋꯥꯔꯤꯁꯤ ꯁꯨꯝ ꯄꯨꯁꯤꯜꯂꯛꯑꯀꯥꯟꯗ ꯃꯥ ꯂꯥꯏꯅꯥ ꯑꯃ ꯂꯥꯛꯈꯤꯅꯤ ꯃꯥ ꯈꯪꯉꯦ ꯑꯩꯁ
ꯦ ꯌꯦꯦ ꯐꯦ ꯦꯝ ꯅꯪ ꯆ ꯂꯃꯤꯅ
ꯅꯪꯅ ꯀꯩꯗꯧꯔꯤ ꯑꯗꯨꯗꯨꯒ
ꯀꯩ ꯅꯣꯏꯒꯦꯗꯔꯒꯦ
ꯃꯤꯁ ꯌꯥꯝꯕꯨꯛ ꯀꯩꯅꯣ ꯇꯧꯈ꯭ꯔꯦ ꯑꯦꯔꯥ
ꯐꯂ ꯀꯗꯀꯦ
ꯅꯪꯒꯤꯗꯨꯗꯤ ꯅꯪ ꯅꯪꯅ ꯃꯥꯟꯅꯕꯗꯨꯗꯤ ꯐꯠꯇꯦꯍꯦ ꯅꯪꯒꯤ ꯁꯦꯝꯃꯛꯄꯗꯨꯗꯤ ꯊꯨꯡꯒꯥꯎꯖꯪ ꯑꯃ ꯍꯦꯛ ꯀꯩꯅꯣ ꯁꯦꯝꯃꯤꯔꯦꯗ ꯑꯉꯥꯎꯕꯤ ꯑꯃ
ꯁꯣꯅꯣ ꯐꯣꯅꯣ
ꯅ ꯑꯗꯨꯗꯨ ꯒꯂꯤ ꯆꯔꯝꯗꯤ ꯌꯥꯝ ꯃꯥꯂꯅ ꯃꯥꯏ ꯊꯥꯒꯤ ꯒꯨꯂꯤꯒꯨꯝꯕ ꯂꯩꯔꯦꯝꯗ ꯌꯥꯝ ꯃꯥꯜꯂꯦ ꯃꯥꯥꯏ ꯆꯕ꯭ꯔꯥ ꯌꯥ ꯃ ꯃꯥꯏ ꯃꯥꯏ ꯃꯥꯏ ꯀꯩꯅꯣꯗꯣ ꯃꯥꯏ ꯈꯨꯗꯧꯗꯣ ꯌꯥꯗꯦꯕ
ꯀꯩꯅꯣꯝꯃ ꯍꯥꯏꯕꯅꯦ ꯀꯥꯎꯔꯦ ꯑꯩ ꯀꯩꯅꯣꯝꯃ ꯍꯥꯏꯕꯅꯦ ꯋꯥꯆꯞ ꯄꯖꯤꯦ ꯁꯥꯔ ꯀꯩꯁꯦ ꯂꯥꯏꯅꯥꯗꯣ
ꯑꯥ ꯑ ꯃꯥꯗ ꯍꯥꯏꯗꯤ ꯀꯩꯅꯣ ꯀꯩꯝ ꯀꯩꯅꯣ ꯀꯔꯤꯝ ꯃꯔꯝꯁꯨ ꯂꯩꯇꯅ ꯋꯥꯔꯤ ꯀꯩꯝ ꯇꯧꯔꯛꯇꯦ ꯀꯔꯤꯅꯣꯕ ꯑꯗꯨꯗꯨꯒ ꯃꯥ ꯑꯅꯥꯕ ꯐꯔꯀꯥꯟꯗ ꯑꯅꯥꯕ ꯐꯔꯀꯥꯟꯗ ꯃꯤꯁꯦ ꯁꯨ ꯇꯥꯔꯦ ꯑꯗꯨ
ꯊꯈꯝ ꯊꯥꯈ꯭ꯔꯝꯅꯦ ꯑꯗꯨ ꯑꯗꯨ ꯂꯩ ꯍꯥꯏ ꯏꯃꯥꯟꯅꯕꯅ ꯍꯥꯏꯔꯛꯑꯦꯕ
ꯁꯀꯣꯏꯔꯦ ꯃꯥ ꯃꯥꯕꯤ ꯆꯪꯗꯧꯔꯕ ꯖꯒꯣꯏ ꯁꯥꯖꯧꯔꯖꯅꯦꯕ
ꯄ꯭ꯔꯣꯄꯣꯒ
ꯌꯥꯗꯦꯀꯣ ꯐꯦ ꯁꯥꯎꯅ ꯀꯥꯛꯁꯥ ꯔꯃꯅꯤ ꯔ ꯐꯁꯅꯤꯗ ꯍ ꯑꯥꯔꯖꯦꯟꯇꯤꯅꯥꯒꯤ ꯀꯩꯅꯣꯗꯣ ꯁꯟꯇꯛ ꯀꯩꯅꯣꯒꯤ ꯑꯥꯔꯖꯦꯟꯇꯤꯅꯥꯒꯤ ꯕ꯭ꯔꯥꯖꯤꯜꯒꯤ ꯐꯨꯔꯤꯠ ꯑꯃ ꯁꯨꯝ ꯇ꯭ꯔꯤ ꯁꯥꯔꯠꯇ ꯊꯣꯛꯄꯗꯣ ꯐꯨꯠꯕꯣꯜ ꯖꯔꯁꯤ ꯈꯤꯇ ꯅꯠꯇꯕ
ꯀꯇꯅ ꯊꯋꯥ
ꯐꯨꯠꯕꯣꯜꯗꯁꯤ ꯀꯈꯤꯇ ꯅ ꯇꯕ ꯑꯃ ꯆꯥꯝꯃꯉꯥ ꯄꯤꯕ ꯃꯅꯤꯡꯗ ꯅꯦꯃꯥ ꯀꯩꯅꯣ ꯇꯧꯕ ꯐꯨꯔꯤꯠ ꯕ꯭ꯂꯦꯛ ꯋꯥ꯭ꯋꯥꯏꯠ ꯀꯩꯔꯦꯛ ꯑꯃ ꯃꯆꯨꯒꯨꯝ ꯂꯩꯕꯅꯤꯅꯦ ꯑꯗꯨꯗ ꯃꯃꯥꯡꯗꯅ ꯕ꯭ꯔꯥꯖꯤꯜꯒꯤ ꯂꯣꯒꯣꯗꯣ ꯅꯞꯄꯤꯦꯗꯅ ꯃꯅꯤꯡꯗꯅ ꯅꯦꯃꯥꯔꯒꯤ
ꯐꯣꯔꯟ ꯐꯥꯏꯚ ꯍꯥꯟ꯭ꯔꯦ ꯃ ꯍꯟꯦ
ꯎ ꯀ ꯀ ꯀꯠꯂ ꯇ꯭ꯔꯦ ꯑꯗꯨ ꯇꯥꯡꯀꯅꯤ
ꯀꯤꯠꯇꯨꯅ ꯑꯃꯨꯛ ꯍꯧꯖꯤꯛ ꯍꯥꯏꯗꯤ ꯍꯧꯖꯤꯛꯀꯤꯁꯤꯅ ꯑꯃꯨꯛ ꯑꯩꯅ ꯄꯥꯝꯃꯤꯁꯤꯅ ꯍꯥꯏꯗꯤ ꯐꯨꯔꯤꯠꯇꯨꯁꯨ ꯑꯗꯨꯝ ꯅꯨꯡꯉꯥꯏꯔꯦ ꯑꯗꯨꯒ ꯃꯆꯨꯗꯨ ꯁꯨꯝ ꯐꯖꯕ ꯍꯥꯏꯇꯥꯔꯦꯕ ꯍꯥꯏꯗꯤ ꯗꯤꯖꯥꯏꯟꯗꯨꯁꯨ ꯀꯩꯝ ꯍꯥꯏꯗꯤ ꯃꯃꯥꯡ ꯃꯃꯥꯡꯗ ꯗꯤꯖꯥꯏꯟ ꯀꯩꯝ ꯌꯥꯎꯗꯣꯏꯁꯨ ꯕ꯭ꯔꯥꯖꯤꯂꯤꯂꯤꯌꯥꯦꯟꯒꯤ ꯂꯣꯒꯣꯗꯨꯝ ꯌꯥꯎꯔꯒ ꯃꯅꯤꯡꯗꯣꯏꯗꯅ ꯅꯦ ꯃꯥꯥꯒꯤ ꯐꯣꯇꯣꯣ ꯊꯦꯠ ꯐꯣꯇꯣ ꯑꯍꯨꯝꯃꯨꯛꯀꯤ ꯌꯥꯎꯋꯦꯕ ꯊꯥꯖꯩꯌꯦꯦ ꯑꯩ ꯅꯪꯉꯣꯟꯗ ꯊꯥꯕꯤꯔꯛꯎꯔꯥ ꯑꯗꯨꯒꯤ ꯀꯩꯅꯣꯗ ꯃꯇꯝꯗꯨ ꯑꯗꯨ ꯑ ꯑꯗꯨꯗꯣ ꯌꯥꯝ ꯐꯖꯩ ꯕ ꯀꯩ ꯚꯥꯏꯖꯔ ꯍꯥꯏꯕ꯭ꯔꯥ ꯀꯩꯅꯣ
ꯀꯩꯅꯣ ꯚꯥꯏꯖꯔ ꯍꯥꯏꯕꯨ ꯑꯁꯤ ꯎꯔꯤꯄꯣꯛꯀꯤꯗ ꯑꯃ ꯂꯩꯕꯗꯣ ꯀꯩꯅꯣ ꯀꯥꯎꯒ꯭ꯔꯥꯅꯦ ꯔꯤꯝꯁ ꯔꯣꯠ ꯆꯠꯄꯗ ꯔꯤꯝ ꯔꯣꯠ ꯆꯠꯄꯗ ꯀꯩꯅꯣꯝ ꯂꯩꯕꯅꯦꯕꯀꯣ ꯚꯥꯏꯖꯔ ꯅꯠꯇꯦ
ꯅꯪ ꯍꯥꯏꯁꯦ ꯁ꯭ꯇꯣꯔꯣ
ꯁ꯭ꯇꯣꯔꯅꯦ
ꯑꯩ ꯈꯪꯉꯦ
ꯑꯣꯁ ꯑ ꯂꯩꯔꯦ ꯂꯩꯔꯦ ꯂꯩꯔꯦ
ꯃꯇꯝ ꯂꯣꯏꯗꯣꯔꯦ
ꯎꯝ ꯍ